ꯍꯥꯜꯂꫭ
ꯑꯥꯜꯂꫭ
ꯎꯝ ꯇꯥꯔꯕꫭ ꯍꯧꯖꯤꯛꯇꯤ
ꯑꯥ ꯇꯥꯏꯌꯦ ꯇꯥꯏꯌꯦ
ꯌꯥꯔꯦ ꯌꯥꯔꯦ ꯑꯗꯨꯗꯤ
ꯎꯝ
ꯀꯔꯤ ꯀꯔꯤ ꯇꯧꯔꯤꯒꯦ
ꯇꯨꯝꯕ ꯍꯧꯒꯠꯇꯔꯤ ꯐꯃꯨꯡꯗ ꯂꯩꯔꯤ
ꯑꯆꯥ ꯍꯩ ꯁꯨꯞ ꯐꯃꯨꯡꯗ ꯑꯗꯨꯝ ꯐꯥꯝꯃꯒꯥ ꯂꯩꯌꯦ ꯕꯣꯜ ꯌꯦꯡꯕ꯭ꯔꯣ
ꯌꯦꯡꯉꯦ ꯍꯣꯏ
ꯀꯔꯝꯕ ꯀꯔꯝꯕꯒꯤ ꯁꯞꯄꯣꯔꯠ ꯅꯣ꯫
ꯑꯥꯔꯖꯦꯟꯇꯤꯅꯥ
ꯀꯥ ꯔꯦꯅꯦ ꯍꯥ
ꯎꯝ ꯉꯝꯔꯦ ꯍꯦ ꯍꯦ
ꯍꯦ ꯍꯦ
ꯉꯁꯥꯏꯗꫭ ꯑꯩꯗꯤ ꯉꯝꯂꯣꯏꯗ꯭ꯔꯥ ꯍꯥꯏꯅ ꯄꯥꯈꯠꯄꯁꯤꯅ ꯃꯦꯁꯤ ꯑꯔꯖꯦꯟꯇꯤꯅꯥꯗꫭ
ꯑ ꯐꯖꯩ ꯍꯦꯡꯕ ꯅꯨꯡꯉꯥꯏ ꯃꯦꯠꯁꯇꯣ
ꯎꯝ ꯃꯤꯅꯤꯠ ꯇꯔꯥ ꯑ ꯆꯥꯝꯃ ꯀꯨꯟ ꯁꯥꯟꯅꯩꯌꯦ
ꯍꯣꯏ
ꯆꯥꯝꯃ ꯀꯨꯟ ꯍꯦꯜꯂꯝꯃꯅꯤ ꯑꯦꯗꯤꯁꯅꯦꯜ ꯃꯤꯅꯤꯠ ꯁꯤꯡꯗꯨꯁꯨ ꯄꯥꯔꯗꯤ꯫
ꯑ ꯆꯥꯃ ꯀꯨꯟꯍꯨꯝꯗꯣꯏ ꯍꯥꯏꯒꯦꯔꯣ ꯍꯥꯏ ꯍꯩꯏꯇꯔꯦ ꯋꯥꯟ ꯇ꯭ꯋꯦꯟꯇꯤ ꯊ꯭ꯔꯤ ꯍꯥꯏꯕꯗꯨ ꯋꯥꯟ ꯆꯥꯝꯃ ꯀꯨꯟꯍꯨꯝꯗꯣꯏ
ꯑꯣꯏꯔꯝꯅꯤ
ꯎꯝ ꯈꯪꯗ꯭ꯔꯦ ꯑꯩꯁꯨ ꯄꯥꯕꯗꯤ ꯍꯩꯇ꯭ꯔꯦ
ꯑꯩꯁꯨ ꯌꯥꯝ ꯋꯥꯔꯕꯅꯤ ꯃꯣꯏꯗꯣ ꯀꯩ ꯀꯅꯥꯅ ꯄꯨꯡ ꯑꯅꯤꯒꯨꯝꯕ ꯁꯅꯥꯔꯒ
ꯑ ꯑꯁ ꯋꯥꯗꯦ ꯋꯥꯔ ꯋꯥꯔꯁꯨ ꯏꯟꯇꯔꯦꯁꯅꯦꯅ ꯑꯗꯨ
ꯎꯝ
ꯐꯖꯩ ꯐꯖꯩ ꯉꯥꯁꯤꯒꯤꯗꯤ ꯌꯦꯡꯕ ꯅꯨꯡꯉꯥꯏꯌꯦ
ꯎꯝ ꯑꯇꯣꯞꯄ ꯇꯤꯝꯁꯨ ꯌꯥꯝꯅ ꯁꯥꯟꯅꯕ ꯍꯩꯌꯦꯀꯣ
ꯍꯣꯏ ꯍꯣꯏ ꯃꯣꯏ ꯁꯤ ꯅꯥꯏꯟꯇꯤꯟ ꯑꯩꯠꯇꯤ ꯅꯥꯏꯟꯇꯤꯟ ꯑꯩꯠꯇꯤꯗ ꯑꯃꯔꯛ ꯀ꯭ꯋꯥꯂꯤꯐꯥꯏ ꯇꯧꯕꯅꯦꯕꯀꯣ꯫
ꯑꯣ ꯃꯣꯏꯗꯣ
ꯍꯣꯏ ꯑꯣꯄꯣꯅꯦꯟ ꯇꯤꯝꯗꯣ ꯑꯗꯨꯗꯒꯤ ꯀ꯭ꯋꯥꯂꯤꯐꯥꯏꯁꯨ ꯇꯧꯔ ꯇꯧꯗ꯭ꯔꯕꯅꯦꯕ ꯑꯗꯣ ꯍꯟꯗꯛ ꯆꯍꯤꯅ ꯑꯃꯨꯛꯀ ꯇꯧꯕꯅꯦꯕꯀꯣ
ꯎꯝ ꯎꯝ ꯒꯣꯜ ꯀꯤꯞꯄꯔꯁꯨ ꯌꯥꯝ ꯍꯩꯌꯦ
ꯍꯣꯏ ꯍꯣꯏ ꯑꯩꯗꯤ ꯆꯠ ꯈ꯭ꯔꯕ ꯈꯟ ꯅꯅꯦ ꯉꯁꯥꯢꯗꯩ ꯄꯦꯅꯜꯇꯤ ꯑꯣꯏꯔꯗꯤ
ꯀꯅꯥꯕꯨ ꯀꯅꯥꯕꯨꯣ
ꯀꯩꯅꯣ ꯀꯣꯏ ꯃꯦꯁꯤ ꯀꯣꯏ
ꯑꯣ ꯑꯩꯁꯨ ꯑꯗꯨꯃꯥꯏꯅ ꯈꯂꯒ ꯂꯩꯔꯕꯅꯤ
ꯎꯝ ꯎꯝꯝ ꯐꯔꯦ ꯐꯔꯦ ꯀꯥꯔꯕꯅꯤꯅ ꯑꯩꯩꯅ ꯑꯩꯗꯤ ꯇꯣꯡꯉꯥꯜꯂꯦ ꯑꯃꯨꯛꯀ ꯃꯦꯁꯤꯗꯤ ꯅꯠꯇ꯭ꯔꯦ
ꯅꯪꯗꯤ ꯀꯦꯔꯤꯌꯥ
ꯑꯩꯒꯤꯅ ꯔꯣꯅꯥꯜꯗꯣ ꯑꯣꯏꯔꯦ
ꯑ ꯍꯨꯝ ꯍꯨꯝ
ꯔꯣꯅꯥꯜꯗꯣ ꯀꯥꯒꯗ꯭ꯔꯥ ꯀꯥꯔꯣꯏꯗ꯭ꯔꯥ ꯈꯪꯗ꯭ꯔꯦ
ꯎꯝ ꯀꯥꯗꯤ ꯀꯥꯔꯦ ꯆꯞ ꯃꯥꯟꯅꯔꯦ ꯃꯦꯁꯤ ꯈꯣꯏꯒ ꯃꯊꯪꯒꯤꯗꯤ ꯀꯔꯃꯥꯏ ꯇꯧꯕꯤꯔꯥ ꯈꯪꯗ꯭ꯔꯦ
ꯗꯦꯠ ꯀꯌꯥꯗ ꯂꯣꯏꯗꯣꯏꯅꯣ ꯃꯣꯏꯗꯣ꯫
ꯑꯩ ꯝ ꯇ꯭ꯋꯦꯟꯇꯤ ꯐꯥꯏꯚ ꯇ꯭ꯋꯦꯟꯇꯤ ꯁꯤꯛ ꯑꯗꯨ ꯑꯗꯨꯋꯥꯏꯗ ꯂꯣꯏꯒꯗ꯭ꯔꯣ꯫
ꯨꯟ ꯍꯥꯏ ꯖꯨꯂꯥꯏ ꯍꯥꯏꯣ
ꯑꯣ ꯖꯨꯂꯥꯏ ꯖꯨꯂꯥꯏ ꯖꯨꯂꯥꯏ ꯍꯣꯏ ꯍꯣꯏ ꯁꯣꯏꯔꯦ
ꯑꯣ
ꯑꯗꯨ ꯀꯩꯅꯣ ꯏꯆꯟ ꯏꯆꯟ ꯍꯥꯏꯇꯥꯔꯦ ꯏꯆꯟꯗꯤ ꯀ꯭ꯔꯤ ꯀꯩ ꯇꯧꯔꯒꯦ ꯏꯆꯟ ꯅꯠꯇ꯭ꯔꯒ ꯏꯆꯦ
ꯅꯥꯆꯟ ꯅꯦ ꯑꯩꯗꯤ ꯀꯣꯂꯦꯖ ꯀꯣꯂꯦꯖ ꯀꯥꯏꯑ ꯑꯗꯨꯕꯨ ꯔꯤꯒꯨꯂꯔ ꯆꯠꯇꯦ ꯀꯣꯆꯤꯡ ꯂꯧꯋꯦ ꯃꯥꯏ ꯇꯔ ꯂꯩꯦ
ꯎꯝ ꯑꯗꯨꯗꯤ ꯏꯆꯟ ꯇꯥꯔꯦ
ꯎꯝ
ꯆ ꯀꯣꯆꯤꯡꯗꯤ ꯑꯠꯆꯥ ꯑꯩꯗꯤ ꯀꯩꯅꯣꯅꯦ ꯎꯝ ꯂꯣꯏꯔꯦ ꯂꯥꯏꯔꯤꯛ ꯇꯝꯕ ꯂꯣꯏꯔꯦ
ꯑꯥ
ꯗꯨꯒ ꯑꯗꯨꯒ ꯑꯗꯨꯝ ꯂꯩꯌꯦ ꯍꯥꯢꯔꯒꯦ
ꯎ ꯌꯨꯝꯗ
ꯑꯩꯁꯦ ꯃꯄꯥꯟꯂꯣꯝꯗ ꯂꯩꯌꯦ
ꯑꯣ
ꯍꯟꯗꯁꯤ ꯍꯣꯏ ꯑꯗꯨꯒꯤ ꯃꯊꯛꯇꯨꯁꯨ ꯂꯣꯏꯔꯦ
ꯃꯁꯦ
ꯍꯣꯏ
ꯑꯣ ꯌꯥꯝ ꯐꯩꯅꯦ
ꯍꯟꯗꯛ ꯍꯟꯗꯛꯁꯦ ꯅꯪ ꯈꯪꯒꯦꯔꯥ ꯈꯪꯉꯣꯏ ꯑꯗꯨꯝ ꯑꯩꯅ ꯍꯥꯏꯒꯦ ꯍꯟꯗꯛꯁꯦ ꯚꯦꯀꯦꯁꯟ ꯂꯣꯏꯔꯒ ꯐꯝꯅ ꯂꯩꯅꯤ
ꯎ ꯑꯝ ꯅꯪꯗꯤ ꯔꯤꯒꯨꯂꯔ ꯆꯠ ꯄꯨꯔꯥ ꯑꯗꯨ ꯎꯝ ꯒ꯭ꯔꯦꯖꯨꯁꯟꯒ ꯃꯥꯁꯇꯔꯗ
ꯍꯣꯏ ꯍꯣꯏ ꯔꯦꯒꯨꯂꯔ ꯆꯂ
ꯑꯣ
ꯑꯠꯆꯥ ꯅꯪ ꯀꯩꯅꯣ ꯀꯣꯆꯤꯡ ꯑꯃ ꯇꯧꯔꯤꯕꯀꯣ
ꯎꯝ
ꯀꯗꯥꯏ ꯀꯗꯥꯏ ꯀꯗꯥꯏ ꯋꯥꯏꯗ ꯑꯣꯢꯕ꯭ꯔꯣ
ꯇꯝꯄꯥꯛꯇꯅꯤ
ꯎꯝ ꯍꯧꯖꯤꯛꯀꯤ ꯀꯩꯅꯣꯔꯣꯝꯗꯨꯗꯔꯣ ꯅꯠꯇ꯭ꯔꯒ ꯑꯅꯤꯂꯩꯅ ꯑꯗꯨ ꯑꯗꯨꯗꯔꯣ ꯅꯠꯇ꯭ꯔꯒ ꯇꯣꯉꯥꯟꯕ ꯀꯣ
ꯀꯔꯤ ꯍꯥꯏꯕ
ꯍꯧꯖꯤꯛꯀꯤ ꯀꯣꯆꯤꯡ ꯇꯧꯅꯤꯡꯉꯥꯏ ꯃꯐꯝ ꯇꯝꯄꯥꯛꯇ ꯑꯐꯥꯎꯕ ꯑꯅꯤ ꯂꯩꯌꯦꯗꯅꯥ
ꯑꯥ
ꯑꯗꯨꯗ ꯀꯔꯝꯕꯗ ꯑꯣꯏꯕ꯭ꯔꯣ ꯅꯠꯇ꯭ꯔꯒ ꯇꯣꯉꯥꯟꯕ꯭ꯔꯣ
ꯃꯌꯥꯝ ꯂꯩꯔꯤꯁꯤꯗꯤ
ꯑꯗꯨ ꯑꯣꯢꯔꯁꯨ ꯈꯔ ꯐꯥꯎꯕ ꯂꯩꯗꯅ ꯑꯃ ꯁꯤꯇꯤ ꯍꯣꯁꯄꯤꯇꯥꯜꯗꯣ ꯈꯪꯕ꯭ꯔꯣ
ꯑꯥ
ꯑꯗꯨꯝ ꯅꯛꯇ ꯃꯥ ꯂꯩꯌꯦꯗꯅ
ꯈꯣꯡꯦ ꯏꯕꯦꯝꯍꯥꯜꯅꯣ
ꯍꯣꯏ ꯍꯣꯏ ꯍꯣꯏ
ꯏꯍꯦꯝ ꯏꯕꯦꯝꯍꯥꯜꯒ ꯀꯔꯤ ꯀꯔꯤ ꯈꯪꯒꯦ ꯅꯪ
ꯑꯗꯨꯒ ꯑꯥ ꯃꯈꯥꯔꯣꯝꯗ ꯑꯃꯨꯛꯀ ꯂꯩꯅ
ꯑꯩꯈꯣꯏ ꯑꯩꯈꯣꯏꯒꯤꯁꯨ ꯃꯤ ꯑꯃ ꯑꯗꯨꯕꯨ ꯃꯤ ꯐꯦꯃꯣꯁ ꯇꯧꯗꯦꯗ ꯃꯉꯥ ꯏꯗꯨꯀꯦꯌꯔ ꯈꯪꯕ꯭ꯔꯣ
ꯑꯗꯨꯗꯤ ꯑꯩꯗꯤ ꯇꯥꯗꯤ ꯇꯥꯗ꯭ꯔꯦ
ꯑꯗꯨꯅꯦ ꯑꯗꯨꯗꯨꯅꯦ ꯑꯗꯣ ꯅꯪꯅ ꯈꯪꯉꯨꯁꯦ ꯗ ꯐꯣꯔ ꯄꯤꯂꯔꯁꯗ
ꯑꯩ ꯇꯣꯉꯥꯟꯕꯗꯤꯩ ꯈꯪꯗꯦ ꯑꯩꯗꯤ ꯀꯩꯅꯣ ꯏꯕꯦꯝꯃꯣꯜꯗ ꯇꯧꯔꯛꯄꯀꯣ ꯑꯩꯁꯨ
ꯑꯣ
ꯎꯝ ꯑꯩꯗꯤ ꯑꯗꯨꯗ ꯇꯧꯕ꯭ꯔꯣ ꯑꯗꯨꯅ ꯈꯔ ꯐꯥꯎ ꯃꯥꯜꯂꯦꯗ ꯑꯗꯨꯔꯣꯝꯒꯤꯗꯤ
ꯈꯔ ꯐꯥꯎꯕ ꯃꯥꯜꯂꯦ ꯍꯣꯏ
ꯍꯣꯏ ꯎꯝ ꯑꯩꯈꯣꯏꯗꯤ ꯐꯥꯎꯕꯗ ꯌꯥꯎꯗ꯭ꯔꯦꯅꯦꯍꯦ ꯅꯌꯥꯝ ꯃꯈꯈꯣꯏꯁꯦ
ꯅꯪꯗꯤ ꯀꯔꯤ ꯄꯩꯈꯥ ꯊꯥꯒꯦ
ꯑꯩꯁꯦ ꯑꯦꯁ ꯑꯦꯁ ꯁꯤꯒꯨꯝꯕ ꯕꯦꯡꯀꯤꯡꯒꯨꯝꯕ ꯌꯦꯡꯅ
ꯑꯗꯣ ꯑꯅꯤꯃꯛ ꯊꯥꯈ꯭ꯔꯕꯣ
ꯊꯥꯔꯦ ꯊꯥꯔꯦ ꯑꯦꯁ ꯑꯦꯁ ꯁꯤꯁꯨ ꯇꯥꯏꯔ ꯋꯥꯟ ꯗꯤꯀ꯭ꯂꯦꯌꯔ ꯇꯧꯕ ꯕꯦꯡꯀꯤꯡꯁꯨ ꯃꯦꯟ ꯗꯤꯀ꯭ꯂꯦꯌꯔ ꯇꯧꯕ ꯋꯤꯂꯤꯌꯝꯁ ꯗꯤꯀ꯭ꯂꯦꯔ ꯇꯧꯕ ꯑꯗꯨꯕꯨ ꯂꯥꯏꯕꯛ ꯊꯤꯕ ꯍꯥꯏꯕꯇꯥꯔꯦꯅꯦꯍ ꯍꯜꯂꯣ